ꯇꯔꯦ ꯇꯥꯔꯦꯗꯤ ꯑꯩꯕꯨꯗꯤ
ꯎꯝ ꯍꯣꯏ ꯀꯥꯟꯁꯨ ꯑꯗꯨꯝ ꯇꯥꯟꯅꯔꯛꯑꯦ
ꯍꯣꯏ ꯊꯨꯅ ꯇꯥꯟꯅꯔꯦ ꯑꯗꯨ ꯃꯣꯏꯗꯤ ꯃꯣꯏ ꯉꯁꯥꯏ ꯀꯩꯅꯣ ꯍꯥꯏꯅꯔꯛꯄꯗꯨꯗꯤ ꯃꯤꯅꯤꯠ ꯑꯅꯤ ꯑꯍꯨꯝ ꯇꯥꯗꯦꯒ ꯍꯥꯏꯔꯛꯇ꯭ꯔꯣ
ꯍꯣꯏ
ꯑꯩꯈꯣꯏ ꯑꯩꯗꯤ ꯑꯗꯨꯃꯥꯏꯅꯗꯤ ꯑꯃꯨꯛ ꯇꯧꯖꯔꯤ
ꯅꯤꯌꯣꯋꯥ ꯍꯥꯏꯥꯏꯗꯕ ꯃꯐꯝ ꯂꯩꯔꯝꯒꯅꯤ ꯅꯛꯇꯦ ꯅꯤꯠꯉ ꯌꯥꯎꯗꯣꯏꯗꯤꯅꯦ ꯅꯦ ꯌꯥꯎꯗ꯭ꯔꯗꯤ ꯌꯥꯗꯦꯕ ꯗꯤꯁꯀ ꯁꯝ ꯀꯥꯐꯝꯗ
ꯍꯣꯏ ꯑꯗꯨꯕꯨꯗꯤꯀꯣ
ꯅꯣꯏ ꯆꯥꯛ ꯅꯣꯏ ꯆꯥꯛ ꯂꯣꯏꯔꯕꯣ
ꯆꯥꯛ ꯂꯣꯏꯕꯗꯤ ꯂꯣꯏꯗ꯭ ꯑꯩ ꯍꯧꯖꯤꯛ ꯇꯞꯇꯥꯥꯒꯩ ꯆꯥꯁꯤꯟꯈꯔꯦ ꯆꯥꯒ ꯀꯩ ꯀꯩꯒ
ꯎꯝ ꯆꯥꯛ ꯗꯣ ꯑꯣꯖꯥ ꯄꯊꯥꯔꯦꯗ ꯑꯗꯨꯅꯤ ꯀꯟ ꯀꯩꯅꯣꯗꯣ ꯌꯥꯝ ꯋꯥꯅ ꯆꯠꯂꯨꯔꯒ ꯂꯥꯏꯕ꯭ꯔꯦꯔꯤ ꯆꯠꯄꯗꯤ ꯑꯣꯏꯗꯦꯅ ꯀꯩꯁꯨ
ꯀꯩꯁꯨ ꯑꯣꯏꯔꯗ ꯑꯗꯨꯕꯨꯗꯤ ꯉꯔꯥꯡ ꯆꯠꯂꯤꯁꯨ ꯑꯗꯨꯝ ꯊꯦꯡꯉꯦꯗ ꯑꯗꯨꯝ ꯅꯤꯄꯥꯥꯟ ꯃꯈꯥꯏ ꯇꯥꯏꯗ ꯌꯧꯔꯛꯑꯒ ꯃꯥꯏꯃꯤꯠ ꯇꯥꯊꯣꯛꯑꯒ ꯆꯥꯊꯛꯑꯒ ꯉꯥꯛꯇꯪ ꯐꯝꯃꯤꯀꯥꯟꯗ ꯑꯗꯨꯝ ꯇꯔꯦꯠ ꯃꯈꯥꯏ ꯁ꯭ꯋꯥꯏ ꯇꯥꯔ ꯍꯣꯏ ꯍꯣꯏ ꯑꯗꯨꯝ ꯉꯥꯏꯍꯥꯛ ꯌꯧꯗꯅ ꯅꯨꯡꯉꯥꯏꯇꯦ ꯍꯥꯏꯕ ꯅꯣꯏꯅ ꯑꯃꯨꯛ ꯂꯥꯛꯁꯤ ꯇꯥꯛꯄꯤꯗꯦ ꯅꯣꯏ ꯑꯝ ꯂꯥꯛꯑ ꯉꯥꯛ ꯎꯅꯔꯁꯨ ꯃꯤ ꯂꯥꯛꯇꯔꯤ ꯀꯩ ꯃꯤꯗꯣ ꯑꯩꯈꯣꯏ ꯑ ꯑ ꯉꯔꯥꯡꯕꯨꯗꯤ ꯄꯥꯊꯧꯍꯣꯏ ꯂꯥꯛ ꯂꯥꯛꯑꯝꯃꯦ ꯑꯗꯨꯒ ꯅꯨꯄꯤ ꯃꯇꯥꯏ ꯊꯪꯕꯗꯣ ꯃꯣꯏ ꯑꯅꯤꯔꯥ ꯑꯃꯔꯥ ꯑꯃ ꯂꯩꯔꯝꯃꯦ ꯑꯗꯨ ꯀꯩꯁꯨ ꯌꯥꯝ ꯂꯩꯇ꯭ꯔꯦ ꯃꯅꯨꯡꯂꯣꯝꯗꯨꯗꯗꯤ ꯑꯄꯥꯏꯕ ꯂꯩ ꯂꯥꯛꯇꯦ ꯑ ꯃꯅꯨꯡꯉꯣꯝꯗꯨꯗꯅꯦ ꯑꯉꯥꯡ ꯑꯃ ꯕꯣꯕꯣ ꯂꯥꯎꯕ ꯑꯉꯥꯡꯗꯨꯃꯥꯈꯛ ꯂꯥꯛ ꯃꯥꯜꯂꯦ ꯉꯔꯥꯡꯗꯤ ꯑꯗꯩ ꯈꯪꯗꯦꯗ ꯃꯤ ꯀꯩꯁꯨ ꯌꯥꯝꯗ꯭ꯔꯦ ꯍꯧꯖꯤꯛ ꯃꯔꯤꯃꯨꯛ ꯃꯉꯥꯃꯨꯛꯀꯤ ꯆꯥꯡꯗꯅꯤꯗ꯫ ꯈꯪꯗꯦ ꯑꯗꯩ ꯑꯩꯅ ꯈꯪꯕ ꯃꯤꯁꯨ ꯑꯩꯅ ꯈꯪꯕ ꯃꯤꯁꯨ ꯌꯥꯎꯗꯕꯩ ꯑꯗꯨꯝ ꯏ ꯆꯤꯛ ꯆꯤꯛꯄꯗꯣ ꯈꯟꯈꯤꯕꯗꯣ
ꯎꯝ ꯒꯥꯔꯤ ꯊꯥꯎꯗꯤ ꯀꯃꯥꯏꯅ ꯇꯧꯔꯤ? ꯒꯥꯔꯤ ꯊꯥꯎꯕꯣꯕ
ꯒꯥꯔꯤ ꯊꯥꯎ ꯑꯣ ꯑꯗꯨꯝ ꯐꯪꯕꯨꯗꯤ ꯐꯪꯕ ꯃꯥꯜꯂꯦ ꯍꯧꯖꯤꯛ꯫ ꯑꯩ ꯉꯁꯥꯏ ꯑꯌꯨꯛ ꯀꯥꯕꯨꯜꯕꯥꯏꯗꯨꯗ ꯍꯥꯜꯂꯦ ꯃꯤ ꯆꯤꯜꯂꯝꯗꯦ ꯑꯗꯨꯝ꯫ ꯃꯤ ꯑꯃ ꯑꯅꯤ ꯈꯛꯇ ꯂꯩꯔꯝꯃꯦ ꯑꯧ ꯋꯥꯕꯒꯥꯏꯒꯤꯗꯨ
ꯎꯝ ꯃꯤꯅꯤꯠ ꯀꯌꯥ ꯆꯪꯉꯤ ꯅꯪ ꯑ ꯌꯧꯕꯗ?
ꯃꯤꯅꯤꯠ ꯀꯨꯟꯃꯨꯛꯀꯤ ꯆꯥꯡ ꯆꯪꯉꯤ꯫
ꯑꯗꯨꯗꯤ ꯑꯥꯝꯍꯥꯅꯤꯗ ꯑꯩ ꯆꯠꯂꯤꯗꯨꯒ ꯑꯗꯨꯝ꯫ ꯑꯩꯅ ꯄꯂꯦꯟ ꯆꯠꯄꯗꯣ ꯑꯩꯁꯨ ꯃꯤꯅꯠ ꯀꯨꯟ ꯃꯥꯏ ꯆꯪꯉꯦ꯫ ꯑꯦꯠ ꯐꯣꯔꯇꯤ ꯆꯠꯄꯁꯦ ꯅꯥꯏꯟ ꯊ꯭ꯔꯤ ꯐꯣꯔ ꯑꯗꯨꯋꯥꯏ ꯇꯥꯏꯌꯦꯕ ꯑꯗꯨꯝ ꯄ꯫ ꯀꯨꯟ ꯍꯦꯟ ꯆꯪꯉꯦ ꯑꯩꯕꯨꯗꯤ ꯍꯧꯖꯤ ꯅꯛꯄꯨ ꯅꯛꯏꯅꯦꯕꯀꯣ ꯑꯗꯨ ꯑꯣꯏꯇꯥꯔꯁꯨ ꯂꯝꯕꯤꯗꯣ ꯐꯠꯇꯕꯩꯀꯣ
ꯂꯝꯕꯤ ꯐꯠꯇꯕꯩꯅꯤꯅꯦ ꯑꯩꯅ ꯑꯈꯣꯏꯅ ꯂꯝꯕꯤ ꯍꯧꯖꯤꯛꯇꯤ ꯂꯝꯕꯤꯁꯦ ꯐꯕ
ꯑꯗꯨ ꯍꯥꯏꯕ ꯋꯥꯅꯦ ꯊꯥꯡꯗꯣꯛꯑ ꯊꯥꯡꯗꯣꯔꯑꯗꯤ ꯃꯥꯟꯅꯔꯝꯒꯅꯦꯕ ꯑꯩꯅ ꯆꯠꯄꯁꯨ ꯎꯌꯥꯜꯂꯝ ꯆꯠꯄꯅꯤꯅꯦ ꯊꯦꯛ ꯊꯦꯛ ꯊꯦꯛ ꯆꯠꯄꯅꯤꯅꯅꯦ‌
ꯎꯌꯥꯜꯂꯝꯕꯤꯅꯕꯨꯗꯤ ꯈꯤꯇꯪ ꯁꯥꯡꯕꯅꯦ꯫
ꯍꯣꯏ ꯑꯗꯨꯒꯤꯅꯦ ꯑꯗꯨꯃꯥꯏꯅ ꯆꯠꯂꯦ꯫ ꯑꯗꯨꯗꯩ ꯂꯒꯥꯏꯔꯝꯃꯤ ꯆꯠꯄ ꯆꯞ ꯃꯥꯟꯅꯩꯕ ꯃꯇꯝꯗꯣ ꯍꯥꯏꯗꯤ ꯂꯝꯕꯤ ꯐꯠꯇꯃꯤꯅ ꯎꯌꯥ ꯈꯣꯏ ꯂꯣꯌꯥꯜꯂꯝꯒꯤꯗꯤ ꯑꯃꯨꯛ ꯕꯦ ꯑꯃꯨꯛ ꯐꯅꯤ ꯑꯃꯨꯛ ꯊꯧꯅꯤ ꯕ꯭ꯔꯦꯛ ꯑꯃꯨꯛ ꯐꯥꯏꯅꯤ ꯊꯧꯅꯤ ꯑꯗꯨꯅꯦꯅ ꯃꯇꯝ ꯆꯪꯉꯦꯕ
ꯎꯝ ꯂꯝꯗꯤ ꯇꯦꯟꯗꯣꯏꯕꯨꯗꯤ ꯄꯜꯂꯦ ꯅꯠꯇꯦ ꯆꯠꯂꯝꯗꯧ ꯃꯥꯜꯂꯦꯕꯀꯣ ꯑꯗꯨꯗ ꯂꯝꯕꯤ ꯐꯠꯇꯕꯒꯤ ꯈꯤꯇꯪꯦꯡ ꯁꯥꯡꯕ ꯑꯣꯏꯔꯝꯗꯧ ꯃꯥꯜꯂꯦ ꯁꯣꯝꯅ ꯑꯃꯨꯛ ꯂꯝꯕꯤ ꯐꯈꯤꯕꯅꯤꯅ ꯃꯤꯅꯤꯠ ꯀꯃ
ꯂꯝꯕꯤ ꯐꯥꯒꯤ ꯑꯣꯏꯖ ꯎ
ꯎ ꯐꯃꯦ ꯑꯁ ꯍꯥꯟꯅꯒꯤ ꯁꯥꯡꯉꯦ ꯁꯥꯡꯉꯦ ꯁꯥꯡꯉꯦ ꯀꯩꯅꯣ ꯀꯩꯅꯣꯅꯤ ꯀꯩꯅꯣ ꯁꯦꯡꯃꯥꯏꯖꯤꯡꯅꯤ ꯀꯩꯅꯣ
ꯍꯣꯏꯌꯦ ꯑꯩꯁꯨ ꯆꯪꯉꯦ ꯑꯩꯁꯨ ꯁꯥꯡꯉꯦꯕ ꯑꯩꯍꯤ ꯑꯁ ꯃꯤꯅꯤꯠ ꯀꯨꯟ ꯑꯃ ꯆꯠꯅ ꯆꯪꯉꯦ ꯍꯥꯏꯕ ꯅꯤꯄꯥꯥꯟ ꯃꯤ ꯅꯤꯐꯨ ꯆꯠꯄꯁꯦ ꯃꯥꯄꯟꯒ ꯃꯤꯅꯤ ꯑꯅꯤ ꯑꯍꯨꯝ ꯁ꯭ꯋꯥꯏ ꯑꯗꯨꯝ ꯌꯥꯎꯋꯦꯕ
ꯎꯝ ꯑꯩꯁꯤꯗꯒꯤ ꯊꯥꯔꯇꯤ ꯐꯥꯏꯚ ꯊꯣꯛꯑꯦ ꯊꯥꯔꯇꯤ ꯐꯥꯏꯚꯇ ꯊꯣꯛ ꯌꯥꯎꯋꯦ ꯊꯥꯔꯇꯤ ꯊꯣꯛꯑꯒꯅ ꯑꯗꯨꯝ ꯀꯤꯤ ꯁꯥꯏꯃꯠꯇ ꯌꯧꯔꯅꯤ ꯀꯩꯅꯣ ꯅꯥꯏꯟ ꯍꯣꯏ ꯃꯥꯄꯥꯜ ꯃꯤꯅꯤꯠ ꯀꯨꯟꯊ꯭ꯔꯥ ꯊꯣꯛꯑꯒ ꯑꯗꯨꯝ ꯇꯔꯥ ꯇꯥꯗ ꯃꯤꯠ ꯇꯔꯥ ꯋꯥꯠꯅꯤ ꯑꯗꯨꯒꯨꯝꯕ ꯉꯁꯥꯏꯕꯨꯗꯤ ꯊꯥꯎ ꯑꯍꯥꯟꯕꯒꯤ ꯃꯤꯅꯤꯠ ꯈꯤꯇꯪ ꯑꯅꯤꯨꯛ ꯀꯩꯅꯣ ꯇꯧꯋꯦ ꯑꯗꯨꯝ ꯉꯥꯏꯦ ꯑꯗꯨ ꯀꯨꯟꯒꯤ ꯆꯥꯡꯝꯁꯤꯗ ꯑꯗꯨꯝ ꯆꯔꯥꯛꯅ ꯑꯗꯣ ꯃꯣꯏ ꯌꯥꯝ ꯀꯟꯅ ꯊꯧꯒꯗꯕꯨꯗꯤꯟ ꯐꯤꯞꯇꯤꯟ ꯃꯤꯅꯠꯁ ꯀꯨꯝꯕꯗꯪ ꯑꯣꯏꯕꯁꯨ ꯌꯥꯏ
ꯍꯣꯏ ꯑꯩ ꯈꯨꯃꯟ ꯈꯣꯛꯂꯛꯑꯦ ꯈꯨꯃꯟꯑꯦ ꯈꯨꯃꯟ ꯌꯧꯕ ꯀꯥꯟꯗꯗꯤ ꯑꯗꯨꯝ ꯑꯦ ꯐꯣꯔꯇꯤ ꯆꯠꯄꯁꯦ ꯑꯦꯠ ꯐꯤꯞꯇꯤ ꯐꯥꯏꯚ ꯑꯃ ꯇꯥꯔꯦꯕ ꯃꯥꯄꯜ ꯇꯥꯒ ꯊꯣꯛꯣꯛꯑꯦꯕ ꯑꯗꯨꯝ ꯈꯨꯃꯟ ꯆꯐꯝ ꯌꯧꯕꯗꯣ ꯒꯥꯏꯅꯂꯣ ꯑꯩꯗꯨ
ꯂꯧꯁꯤꯒꯤꯗ
ꯑꯌꯥ
ꯈꯨꯃꯟ ꯆꯃꯝ ꯍꯥꯏꯗꯤ ꯂꯧ ꯆꯃꯝ ꯅꯠꯇ꯭ꯔꯣ ꯑꯦ ꯂꯧꯁꯤꯌꯦ ꯀꯔꯤ ꯍꯥꯏꯈꯔꯦ ꯏꯔꯤꯡꯕ ꯅꯠꯇꯦ ꯑꯩꯅ ꯍꯥꯏꯁꯤ ꯀꯩꯅꯣꯗꯣ ꯀ꯭ꯔꯦꯖꯤꯡ ꯀ꯭ꯔꯦꯖꯤꯡ ꯆꯗ ꯎꯝ
ꯁꯨꯃꯥꯏꯅ ꯑꯗꯨꯝ ꯂꯧꯋꯦ ꯃꯇꯝꯗꯣ ꯑꯩ ꯂꯝꯕꯤ ꯐꯠꯇꯕꯁꯨꯅꯦ ꯑꯗꯣ ꯑꯩꯗꯤ ꯒꯥꯔꯤꯁꯨ ꯊꯧꯕꯗ ꯀꯟꯅ ꯊꯧꯕꯗꯤ ꯊꯧꯗꯦꯕ ꯑꯗꯨꯝ
ꯑꯩꯁꯨ ꯀꯟꯅ ꯊꯧꯗꯦꯗ ꯆꯥꯅꯕꯝꯗ ꯑꯗꯨꯝ ꯊꯧ
ꯑꯗꯨ ꯅꯪ ꯃꯇꯝꯗꯨ ꯐꯖꯅꯅꯦ ꯑꯦꯔꯦꯟꯖ ꯇꯧꯔ ꯍꯥꯏꯗꯤ ꯑꯦ ꯑꯩꯗꯤ ꯃꯥꯁꯨ ꯍꯥꯏꯐꯝꯗꯤ ꯊꯣꯛꯄꯗꯤ ꯍꯄꯅꯤ ꯍꯥꯏꯕꯗꯤ ꯅꯪꯁ ꯊꯦꯡꯉꯅꯤ ꯍꯥꯏꯗꯤ
ꯑꯗꯣ ꯅꯨꯡꯉꯥꯏꯇꯦ ꯅꯨꯡꯉꯥꯏꯇꯦ ꯒꯥꯔꯤ ꯊꯧꯔꯛꯄꯗꯣ ꯑꯁ ꯃꯝꯕꯅꯤꯅꯅꯦ ꯂꯥꯏꯠꯁꯦ ꯑꯩꯈꯣꯏ ꯌꯥꯏ ꯌꯥꯏ ꯂꯥꯏꯠ ꯍꯥꯏꯁꯤ ꯑꯩꯈꯣꯏꯒꯤ ꯌꯥꯝ ꯉꯥꯟꯕ ꯂꯥꯏꯠ ꯑꯣꯏꯗꯦꯕꯀꯣ ꯑꯗꯨꯒꯤꯁꯨ ꯃꯊꯠꯇ ꯃꯃꯥ ꯍꯥꯡ ꯃꯤ ꯁꯤꯗꯅꯦ ꯍꯦꯛꯇ ꯒꯥꯔꯤ ꯑꯆꯧꯕꯒꯨꯝꯕ ꯑꯣꯇꯣꯒꯨꯝꯕꯒꯤ ꯂꯥꯏꯠꯁꯦ ꯑ ꯁꯥꯎꯅꯤꯡꯉꯦꯕ ꯑꯩꯗꯤ ꯀꯝꯥꯏꯇꯣꯏꯅꯣ ꯈꯪꯗꯦ ꯍꯥꯏꯕ
ꯍꯣꯏ ꯑꯗꯨ ꯍꯥꯏꯌꯣ ꯃꯥꯅꯁꯨ ꯍꯥꯏꯐꯝ ꯑꯃ ꯊꯣꯛꯑꯦꯕ ꯑꯦ ꯅꯪ ꯊꯦꯡꯕꯗꯣ ꯑꯗꯨꯕꯨ ꯍꯧꯖꯤꯛ ꯑꯗꯨꯅꯦ ꯃꯥꯁꯦ ꯅꯪꯒꯤ ꯑꯣꯏꯈ꯭ꯔꯕꯅꯤꯅꯅꯦ ꯑꯗꯨꯝ ꯀꯩꯁꯨ ꯍꯥꯏꯔꯔꯣꯏꯕ ꯑꯗꯨꯨꯝꯝꯕꯗꯣ
ꯍꯣꯏ ꯑꯗꯨꯕꯨꯗꯤ ꯑꯗꯨꯅꯦ ꯍꯥꯏꯁꯦ ꯑꯗꯒꯤ ꯀꯦꯁꯇꯨꯁꯨ ꯑꯩꯅ ꯄꯥꯏ ꯄꯥꯏꯗꯧꯕ ꯀꯦꯁꯇꯣ ꯑꯣꯏꯕꯅꯦꯕ ꯉꯁꯤꯒꯤꯗꯣ ꯑꯗꯨꯅꯁꯨꯅꯦꯕ ꯍꯥꯏꯗꯤ ꯉꯔꯥꯡ ꯑꯣ ꯄ ꯗꯤ ꯉꯔꯥꯡ ꯅꯍꯥꯟ ꯉꯔꯥꯡ ꯂ ꯂꯥꯛꯑꯕ ꯉꯥꯡꯅꯦꯕ ꯕꯥ
ꯎꯝ
ꯑꯗꯨꯗ ꯃꯊꯪ ꯂꯥꯛꯄꯗꯨꯗꯤ ꯑꯥꯔ ꯁꯤ ꯇꯤꯗ ꯇꯧꯔꯁꯤꯀꯣ ꯍꯥꯏꯅ
ꯍꯣꯏ ꯑꯗꯨ ꯇꯥꯏꯃꯤꯡꯗꯨ ꯑꯗꯨꯏꯁꯨ ꯇꯥꯏꯃꯤꯡꯗꯨꯣ ꯌꯦꯡꯕ ꯌꯥꯏꯗꯃ ꯑꯦ ꯀꯩꯅꯣ ꯇꯧꯗꯣꯔꯕꯅꯤꯅ ꯊꯦꯡꯉꯕꯅꯤꯅ ꯅꯪꯅ ꯑꯗꯨꯝꯔ ꯃꯊꯪ ꯃꯊꯪ ꯇꯥꯔꯛꯄ ꯑꯗꯨꯝ ꯇꯧ ꯍꯥꯏꯔꯁꯨ ꯑꯩ ꯃꯥ ꯃꯥꯅ ꯍꯥꯏꯒꯦ ꯍꯥꯏꯔꯗꯤ ꯌꯥꯔꯕꯅꯤꯅ
ꯈꯪꯗꯦ ꯈꯪꯗꯦ ꯉꯁꯤꯗꯨꯃꯗꯤ ꯂꯥꯛꯑꯔꯣꯏ ꯑꯗꯨ ꯨ ꯈꯪꯗꯦ
ꯑꯗꯨꯅꯤ ꯄꯦꯁꯦꯟ ꯂꯩꯔꯤ ꯐꯥꯎꯕꯒꯤꯗꯤ ꯂꯩ ꯑꯗꯨꯝ ꯍꯥꯏꯔꯅꯤ ꯍꯥꯏꯗꯤ ꯅꯪ ꯉꯟꯅ ꯂ ꯂꯥꯛ ꯀꯦꯔꯥ ꯊꯦꯡ ꯂꯥꯛ ꯀꯦꯔꯥ ꯆꯠꯄꯒꯤ ꯇꯥꯏꯃꯤꯡꯗꯤ ꯑꯗꯨꯝ ꯁꯤꯂꯗꯤ ꯂꯩꯕꯣ ꯑꯗꯨꯃꯥꯏꯅ ꯍꯥꯏꯅꯔꯅꯦꯕ ꯑꯗꯨꯝ ꯑꯗꯨꯃꯥꯏꯅ ꯈꯜꯂꯅꯤ ꯃꯥꯏ ꯋꯥꯈꯜꯗꯗꯤ ꯑꯗꯨꯅꯤ
ꯇꯥꯗ ꯌꯦꯖꯕꯗꯤ
ꯑꯗꯨꯗꯩ ꯃꯆꯥ ꯃꯆꯥ ꯃꯆꯥꯦ ꯁꯨꯝ ꯇꯦꯛ ꯇꯦꯛ ꯅꯨꯡꯉꯥꯏꯅꯗꯕ ꯀ ꯀ ꯀꯛꯆꯦ ꯂꯥꯛꯇꯣꯏꯅꯤ ꯑꯗꯨꯝ
ꯑꯁ ꯑꯗꯨꯕꯤꯔ ꯂꯥꯛꯗꯄꯅꯤꯗ ꯑꯗꯨ ꯍꯟꯗꯛꯄꯗꯨ ꯅꯨꯡꯉꯥꯏꯇꯦꯕ ꯑꯗꯨꯝ ꯂꯥꯏꯛꯀꯨꯝꯕꯒꯤꯦꯟ ꯑ ꯂꯥꯏꯗꯣꯏꯅꯤꯗꯤ ꯌꯥꯝ ꯅꯨꯡꯉꯥꯏꯇꯦ ꯑꯩꯁꯦ
ꯍꯣꯏ ꯑꯗꯨ ꯈꯪꯅꯕ ꯑꯃꯒꯞ ꯆꯠꯃꯤꯟꯅꯕꯅꯤ ꯍꯥꯏꯗꯤ ꯀꯩꯁꯨ ꯀꯥꯏꯗꯕ ꯏꯊꯟꯅꯔ ꯊꯧꯔꯀꯥꯟꯗ ꯂꯕꯨꯛ ꯂꯝꯍꯥꯡꯉ ꯀꯩꯀ ꯂꯩꯕꯅꯤꯅꯦ
ꯍꯣꯏ ꯑꯗꯨꯃꯕꯨꯗꯤ ꯑꯩ ꯊꯣꯏꯅꯕꯨꯗꯤ꯭ꯔ ꯈꯟꯖꯤꯜꯂꯨꯗ꯭ꯔꯦ ꯍꯥꯏꯗꯤ ꯑꯗꯨꯝ ꯌꯥꯝ ꯀꯟꯅ ꯆꯤꯄꯗꯨꯗꯤ ꯑꯣꯏꯕꯗꯤ ꯑꯣꯏꯗ꯭ꯔꯦꯕꯀꯣ
ꯍꯣꯏ ꯃꯦꯟ ꯔꯣꯗꯅꯤꯅꯀꯣ
ꯍꯣꯏ ꯑꯗꯨꯒ ꯉꯁꯥꯏ
ꯀꯥꯏꯗꯤ ꯌꯦꯡꯉ ꯁꯤ ꯑꯩ ꯎꯌꯥꯜꯂꯝꯕꯤ ꯑꯗꯩ ꯂꯣꯌꯥꯂꯝꯕꯤ ꯐꯥꯎꯕ ꯐꯂ ꯑꯣꯏꯔ ꯍꯥꯏꯗꯤ
ꯍꯣꯏ ꯍꯣꯏ ꯅꯣꯏ ꯑꯗꯨꯗꯤ ꯃꯤ ꯑꯃꯨꯛ ꯂꯩꯇꯦꯗꯅꯤ ꯑꯗꯨꯅ ꯑꯃꯨꯛ ꯅꯣꯡꯃ ꯅꯪꯅ ꯍꯥꯏꯒꯗ꯭ꯔꯣ ꯊꯦꯛꯍꯜꯂꯛꯄꯗ ꯑꯩ ꯀꯩꯅꯣ ꯇꯧꯔꯕꯅꯤ ꯑꯃ ꯍꯥꯏꯈꯤꯕꯅꯤꯅꯦ ꯄꯨꯡ ꯑꯁꯨꯛ ꯇꯥꯔꯦ ꯍꯥꯏꯔꯒ ꯑꯥ ꯁꯗꯔ ꯍꯂ ꯂꯩ ꯍꯥꯏꯔꯒ ꯑꯃ ꯍꯥꯏꯈꯤꯕꯅꯤ ꯑꯗꯨ ꯅꯤꯡꯁꯤꯡꯕꯁꯦ ꯑꯩꯩꯅ ꯍꯜꯂꯛ ꯀꯥꯟꯁꯤꯗ
ꯑꯦ ꯀꯟꯊꯣꯛꯄ ꯉꯝꯃꯔꯣꯏꯕ ꯑꯦ ꯑꯩ ꯄꯤꯕꯅꯤꯀꯣ ꯈꯜꯂꯒ ꯂꯩꯈꯤꯕꯗꯩꯀꯣ ꯑꯗꯩꯅꯦꯕ ꯁꯣꯏꯔꯛꯏꯁꯦ ꯃꯥꯅ ꯉꯥꯏꯍꯥꯛ ꯂꯩꯔꯒ
ꯑꯗꯨꯝ ꯍꯥꯏꯗꯤ ꯀꯩꯁꯨ ꯑꯦ ꯑꯩ ꯃꯉꯥ ꯇꯥꯔꯦ ꯍꯜꯂꯅꯤꯒꯦ ꯍꯥꯏꯗꯨꯗꯤ ꯑꯃꯨꯛ ꯍꯥꯏꯕꯗꯨ ꯌꯥꯗꯦꯗꯅ ꯀꯥꯏ ꯍꯥꯏꯔꯨꯗꯣꯏꯅ ꯑꯗꯨꯕꯨ ꯑꯗꯨꯗꯩꯩ ꯃꯉꯥꯁꯨ ꯇꯥꯍꯜꯂꯗꯤ
ꯍꯧꯗꯣꯡ ꯈꯣꯡꯕ ꯌꯥꯎꯈꯤꯕ꯭ꯔꯥ ꯍꯥꯏꯔ ꯍꯥꯡꯉꯛꯄ ꯇꯥꯔꯦ ꯍꯣꯔꯦꯟ ꯅꯪ
ꯌꯥꯎꯈꯤ ꯍꯥꯏꯔ ꯈꯨꯝꯃ ꯂꯣꯏꯔꯦ
ꯑꯗꯩ ꯌꯥꯎ ꯈꯤꯗꯦ ꯑꯗꯨꯗꯤ ꯀꯔꯤ ꯃꯈꯣꯟꯅꯣ ꯎꯝ ꯈꯣꯡꯈꯤꯗ꯭ꯔꯗꯤ ꯀꯔꯤ ꯃꯈꯣꯟꯅꯣ ꯍꯥꯏ ꯍꯪꯖꯔꯛꯑꯅꯤꯃꯛ ꯍꯧꯖꯤꯛꯀꯤꯗꯨ ꯅꯪ ꯀꯩꯀꯩ ꯍꯪꯉꯛꯑꯦ ꯑꯩꯉꯣꯟꯗ ꯇꯧꯈꯤꯕꯩꯗꯨ
ꯍꯪꯉꯤ ꯍꯥꯏꯕ ꯀꯥꯟꯅꯗꯕꯗ
ꯎꯝ ꯀꯩ ꯀꯩ ꯍꯪꯉꯛꯀꯦ ꯍꯥꯏꯕ
ꯑꯗꯨ ꯊꯑꯣꯏꯅ ꯀ ꯅꯤꯡꯁꯤꯡꯉꯨꯗꯦꯗ ꯇꯥꯗꯕꯩꯅꯤꯅ ꯍꯧꯖꯤꯛꯇ ꯍꯥꯏꯔꯛꯄꯗ ꯉꯥꯏꯔꯤꯕꯩꯅꯤ ꯁꯂ꯭ꯣ ꯆꯠꯄꯩ
ꯎꯝ ꯅꯥꯆꯤꯟꯗꯨ ꯊꯤ ꯍꯧꯔꯛꯑꯦ ꯃꯥ ꯑꯁꯤꯗ ꯊꯕꯛ ꯇꯧ ꯂꯩꯔꯒ ꯀꯥꯗꯔꯒ ꯐꯗꯔꯒꯅ
ꯎꯝ
ꯀꯌꯥꯝ ꯋꯥꯎꯅꯦꯒꯦ ꯃꯤꯅꯤꯠ ꯑꯅꯤꯈꯛꯇ ꯉꯥꯏꯔꯦ
ꯑꯗꯨꯅꯤ ꯀꯔꯤ ꯇꯥꯒꯦ ꯀꯩꯝ ꯇꯥꯗ꯭ꯔꯦ
ꯆꯥꯡ ꯉꯧꯔ ꯄꯨꯏꯌꯦ ꯑꯩꯕꯨꯗꯤ
ꯅꯪ ꯆꯥꯛ ꯉꯧꯕꯗꯝ ꯉꯧꯋꯤꯗꯀꯣ ꯅꯪ ꯆꯥꯛꯁꯦ
ꯍꯣꯏ ꯌꯦꯟꯁꯥꯡꯗꯣ ꯑꯃꯨꯛ ꯌꯦꯟꯁꯥꯡꯒꯤ ꯑꯗꯨꯒ ꯑꯗꯥꯒ ꯑꯃꯨꯛ ꯈꯥꯏꯗꯣꯛ ꯈꯥꯏꯖꯤꯟ ꯇꯧꯕꯗꯣ ꯇꯟꯕꯅꯤꯅ ꯄꯨꯜꯂꯞ ꯍꯧꯖꯜꯂꯦ ꯑꯗꯨꯝ ꯆꯥꯛ ꯈꯛꯇꯪ ꯆꯥꯕꯁꯨ ꯅꯨꯡꯉꯥꯏꯇꯕꯅꯤꯅ ꯑꯗꯨꯝ ꯌꯦꯔꯨꯝ ꯈꯔ ꯍꯥꯞꯄ ꯉꯥꯎꯁꯤꯟꯗꯣꯔꯤꯕ ꯌꯦꯟꯁꯥꯡꯁꯨ ꯑꯣꯏꯔꯦ ꯆꯥꯛꯁꯨ ꯑꯣꯏꯔꯦ ꯆꯥꯐꯝꯁꯨ ꯑꯣꯏꯔꯦ ꯑꯗꯨꯅ ꯑꯗꯨꯃꯥꯏ ꯆꯥꯏ ꯁꯝꯅ ꯂꯥꯏꯅ
ꯃꯣꯏ ꯃꯅꯥꯎꯄꯥ ꯆꯥꯃꯤꯟꯅꯩꯌꯦ ꯃꯣꯏ ꯃꯅꯥꯎꯄꯥꯒ ꯑꯅꯤ ꯄꯨꯔꯦ ꯅꯪ
ꯄꯨꯗꯦꯗ ꯃꯥꯏ ꯁꯨꯃꯥꯏꯅ ꯄꯨꯖꯔꯛꯏꯗ ꯃꯥꯗꯤ ꯊꯥꯎꯒꯨꯝ ꯆꯥ ꯌꯥꯗꯦ ꯃꯥꯏꯅ ꯑꯃꯨꯛ ꯆꯥꯛꯈꯥꯎ ꯁꯣꯛꯄꯒꯤ ꯆꯥꯛꯈꯥꯎ ꯍꯥꯡꯍꯟ ꯌꯥꯗꯕꯒꯤ ꯄꯣꯔꯛꯄꯅꯤꯗ ꯃꯥꯁꯨ ꯑ ꯃꯥꯁꯁꯨ ꯍꯥꯥꯅꯗ ꯑꯗꯨꯃꯥꯏꯅ ꯆꯥꯔꯝꯗꯦ ꯍꯥꯏꯌꯦꯕ ꯆꯈꯥꯎ ꯁꯣꯛꯄꯗꯒꯤ ꯐꯔꯛꯇꯨꯗ ꯍ ꯃꯥꯡꯍꯟꯊꯅꯉꯥꯏꯒꯤ ꯄꯨꯔꯛꯄꯅꯤ ꯑꯗꯨꯃꯥꯏꯅ ꯑꯆꯝꯕꯅꯤ ꯃꯥꯏꯗꯤ ꯄꯨꯡꯆꯝ
ꯌꯥꯝ ꯃꯅꯅ ꯀꯩꯝ ꯆꯥꯗ꯭ꯔꯦ
ꯑꯉꯥꯎꯕꯅꯤꯗꯥ
ꯑꯗꯨ ꯃꯥꯅꯁꯨ ꯈꯪꯗꯦ ꯍꯣꯏ ꯑꯩꯅ ꯂꯣꯏ ꯆꯥꯕꯗꯣ ꯅꯨꯡꯉꯥꯏꯇꯦ ꯁꯤ ꯕꯣꯔꯥ ꯂꯩꯔꯛ ꯑꯗꯨ ꯂꯩ
ꯑꯦꯍ ꯑꯩ ꯑꯗꯨꯁꯨ ꯄꯥꯝꯗꯦ ꯑꯗꯨꯃꯥꯏꯅꯁꯨ ꯇꯧꯕꯤꯔꯛꯀꯅꯨꯗ ꯇꯧ ꯗꯣ ꯃꯁꯥ ꯆꯥꯗꯕ ꯄꯣꯠꯅꯤꯅꯅꯦ ꯑꯩ ꯑꯗꯨꯃꯥꯏꯅ ꯇꯧꯕꯗꯨꯁꯨ ꯄꯥꯝꯗꯦꯕ
ꯍꯣꯏ ꯑꯗꯨꯅꯦ ꯉꯁꯥ ꯌꯥꯝ ꯄꯨꯖꯔꯦ ꯑꯗꯨꯝ ꯌꯥꯔꯣꯏꯗꯣꯏꯅꯦ ꯑꯗꯨꯁꯨ ꯆꯞ ꯃꯥꯟꯅꯩ ꯑꯗꯨ ꯄꯦꯟꯊꯣꯛ ꯄꯦꯟꯊꯣꯛꯄꯗ ꯑꯗꯨꯅꯤꯅꯦ ꯑꯩꯈꯣꯏꯁꯨ ꯑꯩꯗꯁꯨꯅꯦ ꯇꯣꯚꯩ ꯆꯞ ꯆ ꯃꯥꯟꯅ ꯇꯧꯋꯦꯕ ꯍꯥꯏꯕꯗꯤ ꯃꯣꯏꯗꯤ ꯑꯃꯨꯛ ꯆꯥ ꯆꯠꯇꯅꯉꯥꯏ ꯍꯣꯠꯅꯔꯗꯣꯏꯅꯦꯕ ꯄꯩꯁꯥꯁꯦ
ꯍꯣꯏ ꯍꯣꯏ ꯆꯠꯇꯅꯉꯥꯏ ꯍꯣꯠꯅꯔꯦ ꯑꯗꯨꯅ ꯑꯩ ꯎꯝ ꯑꯗꯨꯒꯨꯝꯕꯁꯨ ꯂꯣꯟꯕꯩ ꯊꯕꯛ ꯑꯝꯇ ꯂꯩꯇ꯭ꯔꯦ ꯑꯗꯨꯕꯨꯗꯤ ꯑꯗꯨ ꯑꯩ ꯑꯗꯨ ꯄꯥꯝꯁꯨ ꯄꯥꯝꯗꯦꯕ ꯍꯥꯏꯗꯤ ꯃꯥꯁꯨ ꯋꯥꯔ ꯇꯧꯔ ꯆꯥꯃꯤꯟꯅꯕ ꯑꯣꯏꯔꯒꯗꯤ ꯂꯩꯔ ꯈꯣꯠꯂ ꯆꯥꯕꯗꯨ ꯌꯥꯏꯑꯕ ꯑꯗꯨꯃꯥꯏꯅ ꯇꯧꯕ ꯅꯠꯇꯕꯅꯤ ꯃꯥꯥꯜꯂꯥ ꯂꯩꯔꯦ ꯑꯥꯁꯦ ꯑꯩꯉꯣꯟꯗ ꯐ꯭ꯔꯤ ꯑꯣꯏꯔꯣꯏꯕ ꯆꯥꯔꯁꯨ ꯑꯥ ꯑꯗꯨꯅ ꯑꯩ ꯑꯩꯅ ꯄꯨꯖꯔꯤꯗꯣ ꯑꯣꯏꯅ ꯄꯦꯅ ꯆꯥꯖꯕꯗꯣ ꯑꯗꯨꯅ ꯐꯩ ꯍꯥꯏꯕ
ꯎꯝ ꯍꯣꯏ ꯑꯗꯨꯁꯨ ꯄꯨꯖꯕ ꯅꯠꯇꯦꯗꯣ ꯑꯥꯔꯄꯣꯗꯁꯨ ꯆꯉꯥꯡꯗꯨꯒꯅꯦ ꯀꯩꯅꯣ ꯁꯥꯔꯒꯤ ꯀꯨꯀꯤꯁꯇꯣ ꯑꯗꯨ ꯀꯩ ꯋꯥꯏꯔꯀꯥꯟꯗꯗꯤ ꯑꯃꯨꯛ ꯃꯨꯛꯄꯨꯗꯤ ꯍꯣꯏ ꯑꯗꯨꯝ ꯍꯥꯏ ꯑꯃꯨꯛ ꯋꯥꯏꯔꯀꯥꯟꯗꯗꯤ ꯆꯧ ꯆꯥꯁꯤ ꯆꯧ ꯆꯥꯁꯤ ꯐ꯭ꯔꯥꯏ ꯔꯥꯏꯁ ꯆꯥꯁꯤ ꯌꯥꯔꯦ ꯑꯃꯨꯛ ꯃꯥ ꯂꯩꯇꯦ ꯀꯥꯟꯗꯅꯤꯀꯣ ꯑꯗꯨꯁꯨ ꯃꯥ ꯂꯩꯔꯗꯤ ꯑꯗꯨꯝ ꯅꯨꯡꯉꯥꯏꯇꯦꯅ ꯄꯩꯁꯥꯗꯣ ꯑꯩꯈꯣꯏ ꯑꯩꯆ ꯏꯠꯆꯤꯟꯅꯄꯤꯗꯨꯅ ꯀꯔꯤ ꯆꯥꯅꯤꯡꯒꯦ ꯉꯁꯤ ꯀꯩꯅꯣꯝ ꯆꯥꯁꯦ ꯍꯥꯏꯔꯗꯤ ꯑꯗꯨꯝ ꯍꯣꯏ ꯆꯧꯒꯨꯝꯕ ꯆꯥꯔꯁꯦ ꯍꯥꯏꯔ ꯃꯥꯜꯂꯦ ꯑꯗꯨ ꯃꯥꯏ ꯇꯧꯋꯦ ꯑꯩꯈꯣꯏ ꯑꯗꯨꯅꯦꯕꯥ ꯑꯩ ꯊꯑꯣꯏꯅ ꯉꯁꯤꯗꯤ ꯑꯗꯨ ꯆꯠꯅꯤꯡꯉꯦ ꯈꯣꯠꯂꯦ ꯑꯗꯣ ꯑꯩꯉꯣꯟꯗ ꯍꯥꯏꯕꯒꯤ ꯋꯤꯜ ꯂꯩꯇꯦꯕ
ꯑꯩꯈꯣꯏꯁꯨ ꯉꯝꯖꯔꯣꯏꯗꯦ ꯍꯥꯏꯁꯨ ꯍꯥꯏꯅꯤꯡꯗꯦꯗ ꯈꯪꯗꯦ ꯃꯣꯏ ꯍꯥꯟꯅꯁꯤꯁꯨ ꯆꯔꯅ ꯃꯣꯏ ꯊꯕꯛꯇꯨꯃꯗꯤ ꯆꯥꯕꯗꯨꯃꯒꯤ ꯊꯕꯛꯇꯨꯃ ꯄ ꯂꯩꯇꯦ ꯎꯝ ꯍꯣꯏ ꯃꯣꯏꯁꯨ ꯀꯌꯥ ꯇꯧꯖꯗꯅꯤ ꯑꯗꯨꯃꯥꯏꯅ
ꯀꯌꯥꯝ ꯆꯥꯗꯦ ꯀꯥꯏꯗꯅꯣ ꯃꯣꯏꯗꯤ ꯐꯗꯤꯒꯣꯝ ꯌꯣꯜꯂꯛꯑ ꯀꯥꯟꯅ ꯇꯧꯔꯤꯅꯤ ꯍꯥꯏꯅꯤ ꯀꯩꯅꯣ ꯐꯗꯤꯒꯣꯝꯗ ꯌꯣꯜꯂꯒ ꯆꯥꯎꯈꯠꯂꯛꯏꯅꯤꯅ
ꯈꯪꯗꯦ ꯈꯪꯗꯦ ꯌꯦꯡꯉꯀꯦ ꯑꯗꯣ ꯊꯦꯡꯕꯗꯤ ꯊꯦꯡꯅꯗꯧ ꯂꯩꯔꯛꯄꯅꯤꯅ ꯑꯗꯨꯝ ꯍꯥꯏꯁꯤ ꯌꯥꯔꯣꯏ
ꯍꯂꯄꯗꯅ ꯍꯥꯏꯕ ꯊꯝꯃꯣ ꯌꯥꯔꯦ
ꯀꯩꯒꯤꯅꯣ ꯈꯪꯒꯤꯔꯣꯏ ꯌꯧꯁꯧꯁꯤꯗ
ꯀꯩ ꯅ ꯇ꯭ꯔꯝ ꯇ ꯆꯂ
ꯏꯃꯥꯆꯠ ꯂꯩꯔꯝꯃꯦ ꯍꯣꯏ ꯊꯝꯃꯒꯦꯀꯣ